ꯎꯝ ꯇꯥꯏꯌꯦ ꯇꯥꯏꯌꯦ ꯃꯔꯨꯞ
ꯑꯣ ꯃꯔꯨꯞ ꯅꯨꯡꯉꯥꯏꯔꯤꯕ꯭ꯔꯣ
ꯅꯨꯡꯉꯥꯏꯔꯤ ꯅꯨꯡꯉꯥꯏꯔꯤ ꯃꯔꯨꯞ ꯃꯔꯨꯞꯇꯤ ꯀꯃꯥꯏ ꯀꯃꯥꯏꯅ ꯇꯧꯔꯤꯕꯣ
ꯑꯩꯈꯣꯏꯁꯨ ꯅꯨꯡꯉꯥꯏꯔꯤ ꯍꯥꯏ ꯇꯔꯦ ꯃꯔꯨꯝ
ꯎꯝ
ꯎꯒꯤꯗ ꯀꯨꯏꯔꯦ ꯅꯥꯕ ꯋꯥꯔꯤꯒ ꯁꯥꯟꯅꯗꯕ ꯀꯨꯏꯔꯦꯀꯣ
ꯀꯨꯏꯔꯦ ꯀꯨꯏꯔꯦ ꯃꯔꯨꯝ ꯊꯦꯡꯅꯗꯕꯨꯁꯨ ꯀꯨꯏꯔꯦ ꯋꯥꯔꯤ ꯋꯥꯇꯥꯏꯒ ꯇꯧꯗꯕꯁꯨ ꯀꯨꯏꯔꯦ ꯑꯣꯟꯊꯣꯛꯅ ꯀꯨꯏꯈ꯭ꯔꯦꯗ ꯃꯇꯝꯁꯤ ꯍꯧꯈꯤ
ꯃꯔꯨꯝ ꯑꯗꯨꯅꯤ ꯑꯩꯁꯨ ꯃꯔꯨꯞ ꯂꯝꯗ ꯂꯩꯔꯃꯤꯅ ꯍꯌꯦꯡ ꯁꯨꯇꯤ ꯄꯨꯟꯅ ꯊꯣꯛꯂꯛꯀꯥꯟꯗ ꯑꯃꯨꯛ
ꯌꯥꯏ ꯌꯥꯏ ꯃꯔꯨꯞꯄꯨ ꯊꯣꯛꯂꯛ ꯇꯧꯕ ꯊꯥ ꯀꯌꯥꯝꯃꯨꯛꯀ ꯋꯥꯠꯂꯤꯒꯦ
ꯊꯣꯛꯂꯛꯄꯁꯤ ꯍꯌꯦꯡ ꯀꯩꯅꯣꯗ ꯊꯣꯛꯂꯛꯀꯦ ꯃꯔꯨꯞ ꯑꯥꯒꯁꯠ ꯁ꯭ꯋꯥꯏꯄꯥꯗ ꯊꯣꯛꯂꯛꯀꯦ ꯍꯥꯏꯗꯤ ꯈꯤꯇꯪ ꯁꯥꯕ ꯃꯇꯝ ꯑꯩꯈꯣꯏꯒꯤ ꯀꯩꯅꯣꯗꯣ ꯋꯥꯔꯂꯗ ꯀꯞꯀ ꯂꯣꯏꯔꯒ ꯃꯇꯝꯁꯤꯗꯀꯣ ꯇꯞꯅ ꯊꯣꯛꯂꯛꯒꯦ ꯍꯧꯖꯤꯛꯁꯤ ꯊꯕꯛ ꯑꯃꯒꯤ ꯀꯟꯅ ꯀꯩꯅꯣ ꯇꯧꯔꯤꯕ ꯊꯣꯛꯂꯛꯄꯁꯤ
ꯃꯗꯨꯞꯅ ꯑꯥꯗ ꯂꯩꯔꯁꯨ ꯀꯔꯤ ꯀꯔꯤ ꯊꯕꯛ ꯍꯣꯠꯅꯔꯤꯅꯣ ꯀꯥꯏ ꯀꯃꯥꯏꯅ ꯇꯧꯔꯤꯅꯣ ꯍꯧꯖꯤꯛꯀꯥꯟꯁꯤꯕꯨ
ꯑꯩꯈꯣꯏꯒꯤ ꯀꯩꯅꯣꯒꯤ ꯍꯥꯏ ꯇꯥꯔꯦꯅꯦ ꯑꯩꯈꯣꯏ ꯀꯝꯄꯦꯅꯤ ꯍꯥꯏ ꯇꯥꯔꯦ ꯀꯝꯄꯦꯅꯤ ꯑꯃꯒꯤ ꯃꯈꯥꯗ ꯌꯥꯎꯕ ꯊꯕꯛꯅꯤ ꯃꯔꯨꯞ
ꯑꯣ
ꯑꯩꯈꯣꯏ ꯌꯥꯝ ꯂꯨꯕ ꯅꯠꯇꯦꯗ ꯑꯗꯨꯝ ꯌꯥꯝ ꯍꯦꯟꯅ ꯀꯩꯅꯣ ꯇꯧꯕꯁꯨ ꯅꯠꯇꯦ ꯋꯥꯕ ꯊꯕꯛꯁꯨ ꯅꯠꯇꯦ ꯑꯗꯨꯝ ꯃꯌꯥꯏ ꯑꯣꯏꯕ ꯍꯥꯏ ꯇꯥꯏꯌꯦ ꯇꯣꯂꯣꯞꯁꯨ ꯑꯗꯨꯝ ꯌꯥꯝ ꯆꯥꯎꯕ ꯅꯠꯇꯦꯗꯛ ꯎꯝ ꯑꯗꯨ ꯉꯝꯅꯅꯕ ꯍꯥꯏ ꯌꯥꯎ ꯆꯠꯂꯤꯕꯅꯤ
ꯇꯂ ꯇꯣꯂꯨꯞ ꯇꯣꯂꯗꯨ ꯈ ꯆꯥꯎꯥꯎꯗꯤ ꯆꯥꯎꯥꯎ ꯐꯪ ꯊ ꯐꯔ ꯃꯣ
ꯑ ꯊꯤꯊꯣ ꯅ ꯊꯤꯊꯣ ꯅꯅꯤ ꯍꯥꯖꯤ ꯌꯦꯡꯉꯤꯅꯦ ꯍꯥꯏꯜꯂꯛ ꯌꯥꯎꯕ ꯀꯨꯏꯗ꯭ꯃꯤꯅꯀꯣ ꯊꯥ ꯑꯃꯅꯤ ꯂꯩꯔꯒ ꯑꯃ ꯊꯕꯛ ꯑꯃ ꯑꯩꯈꯣꯏ ꯇꯣꯂꯣꯞ ꯈꯤꯇꯪ ꯆꯥꯎꯈꯠꯄ ꯊꯕꯛ ꯑꯃ ꯀꯣꯛ ꯌꯦꯡꯗꯣꯏꯅꯤ ꯑꯩꯣꯏ ꯁꯨꯃꯥꯏꯅ ꯇꯧꯔ ꯑꯗꯣ ꯃꯔꯨ ꯍꯧꯖꯤꯛ ꯀꯩꯀꯩ ꯍꯣꯠꯅꯔꯤꯒꯦ
ꯑꯗꯣ ꯑꯩꯗꯤ ꯀꯩꯁꯨ ꯊꯣꯏꯗꯣꯛꯄ ꯍꯣꯠꯅꯗ꯭ꯔꯦ ꯌꯨꯝꯒꯤ ꯊꯥꯕꯛ ꯏꯡꯈꯥꯡ ꯌꯦꯟ ꯁꯥ ꯉꯥ ꯌꯦꯟ ꯉꯥꯅꯨ ꯈꯔ ꯂꯣꯏꯔꯤ ꯃꯔꯨꯞ ꯃꯅꯥ ꯃꯁꯤꯡ ꯈꯔ ꯊꯥꯔꯤ ꯑꯗꯨꯃꯥꯏꯅ ꯇꯧꯔꯒ ꯂꯩ ꯌꯨꯝꯒꯤ ꯃꯇꯦꯡ ꯄꯥꯡꯉꯒ ꯁꯨꯝ ꯄꯩꯁꯥꯡ ꯁꯅ ꯇꯥꯔ ꯂꯩꯔꯦ ꯃꯔꯣꯏ ꯑꯣꯏꯁꯨ ꯄꯩꯁꯥꯁꯤ ꯂꯥꯏꯔꯤꯛ ꯂꯥꯏꯁꯨ ꯇꯝꯅ ꯇꯧꯗ꯭ꯔꯦꯣ ꯇꯅ
ꯃꯥꯅꯤ ꯃꯅ ꯀꯩꯁꯨ ꯀꯥꯏꯗ ꯇꯁ ꯎꯝ ꯃꯥꯅꯤ ꯃꯥꯅꯤ ꯀꯥꯅꯕꯨ ꯀ ꯄꯨꯅꯤ ꯁꯦꯟ ꯅꯨꯄꯥꯗꯤ ꯍꯧꯖꯤꯛ ꯃꯇꯝꯁꯤꯗ ꯎ
ꯎꯝ
ꯃꯔꯝ ꯑꯗꯨꯅ ꯑꯩꯁꯨ ꯀꯩꯅꯣ ꯇꯧꯗꯕꯅꯤꯅ ꯑꯩꯈꯣꯏ ꯀꯝꯄꯦꯅꯤꯒꯤ ꯊꯕꯛ ꯑꯃ ꯁꯤ ꯂꯣꯏꯔ ꯊꯂꯛꯑ ꯈꯤꯇꯪ ꯆꯥꯎꯕ ꯑꯃ ꯌꯦꯡꯉꯒꯦ ꯍꯌꯦꯡ ꯃꯔꯨꯁꯨ ꯍꯌꯦꯡ ꯁꯤꯗ ꯀꯣꯛ ꯂꯥꯛꯑꯒ ꯊꯕꯛ ꯑꯃ ꯀꯧ ꯇꯧꯃꯤꯟꯅꯁꯨ ꯌꯥꯏ ꯀꯩꯅꯣ ꯈꯤꯇꯪ ꯍꯥꯏꯗꯤ ꯁꯥꯐ ꯐꯕ ꯍꯥꯏꯇꯥꯔꯦꯅꯦ ꯈꯤꯇꯪ ꯄꯩꯁꯥ ꯅꯨꯡꯁꯥ ꯈꯤꯇꯪ ꯀꯩꯅꯩꯅꯣ ꯇꯧꯕ ꯃꯌꯥꯝ ꯂꯩꯑꯕꯁꯤꯗ ꯑꯩꯈꯣꯏꯒꯤ ꯑꯗꯨ ꯃꯤꯠ ꯅꯥꯁꯨ ꯁꯤꯡꯅꯕ ꯍꯥꯏꯇꯥꯔꯦ ꯁꯨꯝ ꯂꯝꯗ ꯂꯩꯕ ꯍꯥꯏꯁꯤꯗꯤ ꯑꯩꯈꯣꯏ ꯇꯣ ꯂꯩꯁꯤ
ꯌꯥꯏ ꯌꯥ ꯃꯔ ꯌꯥꯎꯔꯤ ꯌꯥ ꯃꯔ ꯍꯣꯏ ꯑꯗꯨ ꯑꯗꯨ ꯑꯩꯁ ꯃꯔꯨꯞ ꯑꯩꯁꯨ ꯁꯨꯝ ꯄ꯭ꯂꯥꯟ ꯅꯨꯡ ꯇꯧꯔꯒ ꯑꯩꯁꯨ ꯐꯥꯔꯝꯁꯤ ꯈꯔ ꯆꯥꯎꯅ ꯌꯦꯟ ꯉꯥꯅꯨ ꯂꯣꯏꯕꯕꯁꯤ ꯈꯔ ꯆꯥꯎꯅ ꯇꯧꯅꯤꯡꯉꯦꯕꯀꯣ ꯈꯔ ꯂꯩꯔꯦ ꯄꯩꯁꯥ ꯈꯔ ꯂꯩꯔꯀꯥꯟꯗ
ꯀ ꯀ ꯇꯥꯏ ꯀ ꯋꯥꯁꯨꯨꯝ ꯎꯝ
ꯑꯗꯨꯅ ꯍꯧꯖꯤꯛꯇꯒꯤ ꯈꯔ ꯀꯟꯅ ꯌꯦꯟ ꯂꯣꯏꯒꯅꯤ ꯀꯃꯥꯏꯅ ꯈꯤꯇꯪ ꯇꯝꯕ ꯍꯧꯒꯦ ꯇꯧꯅ ꯑꯗꯨꯒ ꯈꯔ ꯂꯩꯔ ꯐꯖꯅ ꯆꯥꯎꯊꯣꯛꯄ ꯌꯥꯅꯕ
ꯃꯥꯅꯦ ꯀꯦꯗꯦꯗꯩ ꯁꯨꯝ ꯆꯥꯎꯂꯞ ꯇꯅꯀꯣ ꯄꯠꯇꯣ ꯑꯣ ꯃꯔꯣ ꯑꯁꯤꯕꯨ ꯀꯔꯤ ꯀꯔꯤ ꯌꯦꯟꯁꯥꯡ ꯆꯥꯔꯒꯦ
ꯉꯁꯤꯗꯤ ꯑꯁ ꯌꯦꯟꯁꯥꯡꯁꯤ ꯀꯩꯅꯇꯣ ꯑꯣꯏꯅ ꯆꯥꯔꯦ ꯃꯔꯨꯞ ꯏꯔꯣꯟꯕ ꯑꯣꯏꯅ ꯆꯥꯔꯦ ꯃ ꯁꯦꯕꯣꯠꯇꯨ ꯑꯅꯧꯕ ꯍꯟꯗꯛ ꯁꯦꯕꯣꯠꯇ ꯊꯣꯛꯑꯦꯕꯀꯣ ꯃꯔꯨꯞ ꯑꯗꯨꯅꯤ ꯁꯤꯕꯨ ꯑꯅꯧꯕ ꯑꯗꯨꯅꯤ ꯃꯔꯨꯞ ꯆꯥꯕ ꯐꯪꯉꯝꯃꯔꯣꯏꯅꯤ ꯃ ꯏꯔꯣꯟ ꯃꯥꯄꯟꯕꯁꯤꯗ ꯃꯔꯨꯞꯇꯤ ꯉꯥꯔꯤꯒ ꯑꯗꯨꯅꯤꯡꯉ ꯆꯥꯅꯤꯡꯕ ꯌꯥꯃꯔꯣꯏ
ꯑꯗꯨꯅꯦ ꯑꯩꯈꯣꯏ ꯑꯁ ꯊꯥꯎ ꯊꯨꯝꯗ ꯑꯗꯨꯝ ꯇꯧꯔ ꯑꯌꯥꯝꯕꯅꯀꯣ ꯊꯥꯎ ꯇꯨꯝꯕ ꯑꯗꯨꯝ ꯍꯥꯏꯗꯤ ꯃꯌꯥꯝꯒꯤ ꯂꯝꯗ ꯂꯩꯕ ꯊꯥꯎ ꯇꯨꯝꯁꯦ ꯑꯗꯨꯝ ꯇꯣꯏ ꯍꯥꯏꯇꯥꯔꯦ ꯑꯌꯥꯝꯕ ꯃꯇꯝꯗ
ꯃꯥꯅꯤꯅꯦ
ꯍꯥꯟꯅ ꯁꯥꯒꯠꯄꯗꯨꯒ ꯃꯗꯨꯒꯤ ꯌꯦꯟꯁꯥꯡꯗꯣꯗꯤ ꯆꯥꯕ ꯁꯨꯡꯇꯪ ꯆꯥꯅꯤꯡꯦ ꯔꯃꯣ ꯑꯦꯗꯤ ꯎꯎꯕꯗ
ꯃꯥꯅꯦ ꯐꯔꯇꯅ ꯁꯔꯦ ꯍꯣꯏꯇ
ꯎꯝ ꯑꯩꯅ ꯍꯤꯡꯅ ꯌꯥꯅ ꯌꯥꯅꯅꯕꯀꯣ ꯃꯇꯥꯡ ꯃꯇꯝꯒꯤ ꯃꯇꯥꯡ ꯃꯇꯝ ꯌꯥꯝꯅ ꯆꯠꯄ ꯇꯥꯕꯅꯤ ꯇꯔꯤ ꯀꯩ ꯄꯖꯦ
ꯑꯩꯈꯣꯏꯒꯤꯁꯤꯗꯤ ꯍꯧꯖꯤꯛ ꯃꯣꯏꯒꯤ ꯑꯩꯈꯣꯏ ꯂꯩꯔꯤꯁꯤ ꯃꯔꯨꯞ ꯑꯩꯈꯣꯏ ꯀꯝꯄꯦꯅꯤꯒꯤ ꯃꯈꯥꯗ ꯂꯩꯕ ꯊꯕꯛꯅꯤꯅꯀꯣ ꯑꯩꯈꯣꯏ ꯆꯥꯕ ꯊꯛꯄ ꯀꯩꯗꯧꯕ ꯃꯣꯏ ꯂꯣꯏ ꯇꯧꯕꯅꯦꯕ ꯄꯨꯔꯞ ꯑꯩꯈꯣꯏꯒꯤ ꯂꯩꯅꯥꯏꯅꯠꯇꯦ ꯄꯨꯔꯥ ꯐ꯭ꯔꯤ ꯍꯥꯏ ꯇꯥꯏꯅꯦ ꯃꯅꯁ ꯑꯗꯨꯅ ꯆꯥꯕ ꯊꯛꯄꯩꯗꯤ ꯄꯨꯔ ꯐꯩꯌꯦꯕ ꯑꯩꯈꯣꯏꯒꯤ ꯐꯪꯐꯝ ꯊꯣꯛꯄ ꯇꯣꯂꯣꯞꯇ ꯑꯗꯨꯝ ꯀꯩꯅꯣ ꯇꯧꯕꯅꯤꯅ ꯑꯗꯨ ꯃꯔꯨꯞ ꯍꯌꯦꯡ ꯅꯣꯡꯃ ꯑꯩꯈꯣꯏꯒꯤ ꯈꯤꯇꯪ ꯁꯥꯐꯕ ꯊꯕꯛ ꯃꯌꯥꯝ ꯂꯩꯌꯦꯕ ꯇꯣꯂꯣꯞꯁꯨ ꯈꯤꯇꯪ ꯆꯥꯎꯈꯠꯄ ꯄ ꯍꯥꯏ ꯇꯥꯔꯦ ꯑꯗꯨ ꯃꯔꯨꯞꯀ ꯂꯥꯛ ꯑꯒ ꯑꯗꯨꯝ ꯑꯩꯈꯣꯏ ꯏꯕꯥꯅꯤ ꯑꯗꯨꯝ ꯔꯦꯟꯠꯗ ꯂꯩꯔꯁꯨ ꯌꯥꯏꯗꯅ ꯌꯦꯡꯉꯒ ꯀꯣꯏꯕꯁꯨ ꯆꯠꯂꯁꯨ ꯑꯗꯨꯝ ꯑꯩꯈꯣꯏꯅ ꯑꯄꯥꯝꯕ ꯇꯧꯔ ꯌꯥꯔꯦ ꯃꯗꯤ ꯃꯤ ꯃꯈꯥꯗ ꯌꯥꯎꯕ ꯊꯕꯛ ꯍꯥꯏꯁꯤꯗꯤ ꯑꯩꯈꯣꯏꯅ ꯀꯣꯏ ꯆꯠꯅꯤꯡꯉꯦ ꯑꯩꯈꯣꯏ ꯅꯣꯡꯐꯥꯗꯣꯛꯀꯨꯝꯕ ꯀꯣꯛ ꯆꯠꯄ ꯐꯪꯗꯕ ꯃꯇꯥꯡꯁꯨ ꯂꯥꯛꯏꯗꯅ ꯑꯩꯈꯣꯏꯒꯤ ꯕꯖꯥꯔꯗ ꯂꯩ ꯍꯥꯏꯗꯤ ꯑꯩꯈꯣꯏꯅ ꯆꯠꯅꯤꯡꯕ ꯁꯨꯅꯨꯡ ꯁꯨꯇꯤ ꯂꯥꯎꯔ ꯀꯣꯛ ꯆꯠꯄ ꯌꯥꯏꯌꯦꯕ ꯐꯖ ꯐꯖꯕ ꯃꯐꯝ ꯌꯥꯝ ꯂꯩꯗ ꯆꯠꯄ ꯐꯪꯗꯕꯩꯗ ꯉꯥꯏꯔꯦ ꯃꯔꯨꯞ ꯄꯩꯁꯥꯁꯤ ꯄꯥꯏꯗꯝꯅꯤꯅꯥ
ꯇꯥꯕꯤꯕꯔꯣ ꯃꯔꯨꯞ
ꯇꯥꯏ ꯇꯥꯏ ꯇꯥꯏ ꯃꯔꯨꯞ
ꯍꯥꯏꯗꯤ ꯄꯩꯁꯥ ꯅꯨꯡꯁꯥ ꯇꯥꯟꯕꯝꯗꯤ ꯃꯌꯥꯝꯗꯨ ꯂꯩꯕꯀꯣ
ꯎꯝ ꯃꯥꯟꯅꯤ
ꯑꯗꯨ ꯅꯠꯇꯗꯤ ꯌꯥꯗꯕ
ꯃꯥꯟꯅꯤ ꯑꯗꯨꯅ ꯃꯤꯠ ꯅꯥꯁꯨ ꯁꯤꯡꯉꯅꯤ ꯑꯗꯨꯗꯒꯤ ꯑꯩꯈꯣꯏ ꯂꯣꯜꯂꯤꯁꯨ ꯐꯅ ꯍꯦꯟꯗꯤꯗꯤ ꯉꯥꯡꯅꯔꯦ ꯑꯗꯨ ꯂꯣꯂꯣꯏꯁꯨ ꯍꯥꯟꯅꯗꯤ ꯗꯤ ꯏꯁꯤ ꯉꯥꯡꯕ ꯍꯩꯔꯝꯗꯦꯗꯅ ꯍꯧꯖꯤꯛ ꯐꯖꯅ ꯂꯣꯟꯅꯔꯕꯅꯦ ꯑꯩꯖꯥ ꯀꯤꯗ꯭ꯔꯦꯕ ꯃꯣꯏꯒ ꯉꯥꯡꯅꯕꯁꯦ
ꯑꯥ
ꯎꯝ
ꯍꯣꯏ ꯃꯥꯟꯅꯤ ꯂꯣꯜꯂꯤ ꯈꯪꯕ ꯍꯥꯏꯗꯨ ꯅꯨꯡꯉꯥꯏꯔꯤꯅꯦ ꯃꯔꯨꯞ ꯍꯥꯏ ꯍꯩꯔꯗꯤ ꯀꯥꯟꯅꯕ ꯅꯠꯇꯔꯣ
ꯍꯣꯏꯅꯦ ꯍꯥꯟꯅꯗꯤ ꯑꯩꯅ ꯈꯪꯗ꯭ꯔꯤꯉꯩꯗꯗꯤ ꯃꯣꯏꯅ ꯍꯥꯏꯗꯤ ꯑꯦ ꯊꯧꯗꯥꯕꯨ ꯄꯊꯥꯕꯨ ꯀꯩ ꯇꯧ ꯑꯗꯨꯝ ꯁꯤꯖꯤꯟꯅꯔꯛꯑꯦꯕ ꯍꯥꯏꯇꯥꯔꯦ ꯄꯣꯠꯁꯦ ꯁꯨꯝꯅꯕꯨ ꯍꯧꯖꯤꯛꯇ ꯂꯣꯜꯂꯤꯁꯤ ꯈꯤꯇꯪ ꯈꯪꯉꯕꯃꯤꯅ ꯃꯣꯏꯅ ꯑꯃꯨꯛ ꯍꯥꯏꯗꯤ ꯑꯦ ꯑꯗꯨ ꯇꯧ ꯑꯗꯥ ꯇꯧ ꯍꯥꯏ ꯀꯥꯟꯗ ꯑꯩꯅ ꯑꯃꯨꯛ ꯀꯣꯛ ꯈꯨꯝꯕ ꯉꯝꯃꯦꯕ
ꯆꯨꯝꯃꯤꯅꯦ ꯑꯗꯨꯁꯨ ꯑꯆꯨꯝꯕꯅꯤ
ꯍꯥꯏꯗꯤ ꯃꯣꯏꯅ ꯂꯣꯜꯂꯤꯁꯤ ꯈꯤꯇꯪ ꯊꯣꯛꯇ꯭ꯔꯦꯒ ꯍꯥꯏꯗꯤ ꯃꯤꯁꯦ ꯈꯤꯇꯪ ꯑꯩꯈꯣꯏꯒꯤ ꯍꯟꯊꯅꯀꯣ ꯈꯜꯂꯦꯕ ꯃꯣꯏꯒꯤ ꯂꯩꯕꯥꯛ ꯗꯤꯀꯣ ꯃꯤꯌꯥꯡ ꯂꯩꯕꯥꯛ ꯑꯗꯨꯅ ꯃꯤꯅꯥ ꯁꯤꯡꯗꯕ ꯌꯥꯗ ꯍꯥꯏ ꯑꯁ
ꯃꯥ ꯃꯥ ꯑꯗꯨꯅꯤ ꯌꯨꯝꯗ ꯀ ꯑꯗꯨ ꯌꯨꯝꯗꯒꯀꯣ ꯂꯩꯔꯒ ꯅꯨꯡꯉꯥꯏꯅ ꯏꯃꯥ ꯏ ꯐꯐꯕꯨꯝꯒ ꯂꯩꯃꯤꯟꯅꯔꯒ ꯌꯨꯝꯒꯤ ꯊꯕꯛ ꯏꯪꯈꯥꯡ ꯃꯇꯦꯡ ꯄꯥꯡꯉꯒ ꯄꯩꯁꯥ ꯅꯨꯡꯁꯥꯗ ꯍꯥꯏꯁꯦ ꯑꯗꯨꯝ ꯇꯥꯝ ꯅꯨꯡꯒꯤ ꯇꯥꯃ ꯑꯃꯇꯪ ꯂꯩꯕꯅꯤꯅ
ꯃꯥꯅꯤ ꯃꯥꯅꯤ ꯇ
ꯎꯝ ꯎꯝ
ꯃꯗ ꯃꯔꯨꯞ ꯀꯨꯁꯨ ꯑ ꯃꯌꯥꯝ ꯆꯠꯅꯕꯗ ꯃꯌꯥꯝ ꯀꯩꯅꯣ ꯇꯧꯕꯒꯤ ꯑꯩꯈꯣꯏꯒꯤ ꯍꯤꯡꯈꯣꯜ ꯑꯃ ꯄꯥꯠ ꯑꯃ ꯍꯥꯏꯇꯥꯔꯦ ꯆꯅꯕꯗ ꯍꯧꯖꯤꯛ ꯀꯩꯅꯣꯒ ꯊꯥꯔꯒ ꯑꯩꯈꯣꯏꯒꯤ ꯁꯦꯝ ꯄꯥꯝꯕꯤꯒ ꯑꯃ ꯊꯥꯏ ꯊꯥꯏ ꯍꯥꯏꯕꯗꯣ ꯃꯔꯨꯞꯣꯏꯒꯤ ꯂꯝꯗ ꯑꯗꯨ ꯍꯌꯦꯡ ꯂꯥꯛꯑꯒ ꯆꯠꯁ ꯑꯗꯣ ꯆꯠꯅꯤꯡꯕꯅꯤ
ꯎꯝ
ꯀꯩ ꯌꯥꯝ ꯊꯥꯒꯠꯂꯛꯄꯅꯤꯅꯀꯣ
ꯎꯝ ꯎꯝ ꯎꯝ ꯎꯝ ꯎꯝ ꯃꯥꯅꯤ ꯃꯥꯅꯤ ꯆꯠꯔꯨꯁꯤꯦ ꯅꯣꯡꯃ ꯑꯩꯁꯨ ꯆꯥꯅꯤꯡ ꯆꯥꯅꯤꯡ ꯂꯩꯔꯝꯅꯤ ꯍꯥꯏꯗꯤ ꯁꯤ ꯆꯠꯁꯨ ꯆꯠꯂꯤ ꯑꯗꯨꯏ ꯃꯊꯛꯇ ꯁꯦꯝꯗꯨꯁꯨ ꯐ꯭ꯔꯦꯁꯇ ꯑꯣꯏꯕꯅꯤꯅꯀꯣ ꯂꯩꯔꯒ ꯆꯥꯔꯁꯨ ꯍꯥꯎꯅꯦꯕ ꯑꯗꯨꯅ ꯁꯨꯝ ꯄꯣꯠꯇꯨ ꯅꯨꯡꯉꯥꯏꯗꯅ ꯏꯁ꯭ꯔꯦꯁ
ꯃꯥꯅꯤ ꯃꯥꯅꯤ ꯍꯧꯣꯏꯗꯤ ꯃꯣꯏ ꯑꯗꯨ ꯁꯦꯟꯗꯥ ꯂꯝꯕꯤ ꯑꯣꯏꯅ ꯄꯨꯂꯞ ꯇꯧꯔꯦꯕ ꯃꯔꯨꯞ ꯑꯗꯨꯗꯣ
ꯎꯝ
ꯑꯩꯈꯣꯏ ꯇꯤꯛꯀꯦꯠꯀꯛ ꯀꯛꯑꯒ ꯑꯗꯨꯃꯥꯏꯅ ꯇꯧꯔꯝꯃꯅꯤ
ꯃꯥꯅꯤ ꯃꯣꯏꯁꯨ ꯋꯥꯅ ꯁꯦꯝꯒꯠ ꯆꯅꯤ ꯈꯔ ꯈꯔ ꯄꯩꯁꯥ ꯂꯧꯗ꯭ꯔꯗꯤ ꯃꯣꯏꯁꯨ ꯇꯅꯤ ꯍꯥꯏ ꯃꯤ ꯂꯥꯛꯄ ꯃꯤ ꯌꯥꯝ ꯌꯦꯡꯛꯄ ꯍꯥꯏꯁꯤ ꯃꯅꯥ ꯃꯁꯤꯡ ꯁꯣꯛꯄꯁꯨ ꯌꯥꯎꯔꯤꯅꯤ ꯁꯣꯏ ꯂꯥꯛꯇ ꯊꯦꯡꯕꯨꯅ ꯇꯠꯄ ꯀꯥꯏꯕ ꯃꯌꯥꯝ ꯌꯥꯎꯏꯅꯦ ꯑꯗꯨ ꯑꯗꯨꯏ ꯄꯩꯁꯥ ꯈꯔ ꯂꯧꯗꯗꯦ
ꯑꯆ
ꯑꯗꯨꯗꯤ ꯃꯥꯁꯨ ꯋꯥꯅ ꯍꯧꯣꯅꯟꯖꯕꯅꯤꯅ ꯃꯥꯒꯤ ꯃꯍꯤꯗꯨꯒꯤ ꯈꯔ ꯈꯔ ꯐꯪꯖꯕ ꯍꯥꯏꯗꯨꯅꯤꯅ ꯇꯧꯔꯤꯁꯤ ꯃꯌꯥꯝꯁꯦ ꯃꯤꯏꯕ ꯑꯩꯁꯦ
ꯃꯥꯅꯤ ꯑꯗꯨꯅꯤ ꯇꯧꯗꯣ ꯍꯌꯦ ꯅꯣꯡ ꯐꯖꯅ ꯆꯥꯝꯃ ꯊ ꯊꯣꯛꯂꯛꯑꯒ ꯆꯥꯝꯃ ꯐꯖꯅ ꯆꯥꯔꯁꯤ ꯑꯗꯣ ꯆꯥꯎꯕꯁꯨ ꯏꯇꯥꯎꯅꯤ ꯑꯩꯈꯣꯏꯒꯤ ꯑꯩꯈꯣꯏ ꯁꯤꯗꯗꯤ ꯈꯤꯇꯪ ꯆꯠꯂꯒ ꯍꯥꯏꯇꯥꯔꯦꯅꯦ ꯑꯩꯈꯣꯏꯒꯤ ꯈꯎꯞꯀꯨꯝꯕ ꯀꯩꯒꯨꯝꯕ ꯑꯐ ꯑꯐꯕ ꯌꯥꯝ ꯌꯣꯜꯂꯦꯕ ꯍꯥꯏ ꯇꯔꯦ ꯄꯣꯠꯇꯤ ꯃꯃꯜ ꯈꯤꯇꯪ ꯇꯥꯕ ꯍꯥꯏ ꯇꯥꯔꯦ ꯑꯩꯈꯣꯏꯒꯤ ꯑꯣꯔꯤꯖꯤꯅꯦꯜ ꯍꯥꯏꯇꯥꯔꯦ ꯄꯣꯠꯁꯦ ꯌꯥꯝꯥꯃꯤ ꯇꯅꯁꯨ ꯍꯌꯦ ꯎꯔ ꯄꯥꯝꯒꯅ ꯍꯌꯦꯡ ꯀꯣꯛ ꯑꯩꯈꯣꯏ ꯌ ꯀꯣꯟꯅ ꯀꯣꯛ ꯌꯦꯡꯍꯜꯂꯛꯀꯦꯕ ꯏꯆꯥꯎꯅ ꯄꯥꯝꯕ ꯈꯣꯡꯎꯞꯇꯨ ꯌꯥꯝ ꯂꯩꯌꯦꯕ ꯍꯌꯦꯡ ꯀꯣꯛ ꯍꯌꯦꯡ ꯊꯣꯛꯂꯛꯀꯥꯟꯗ ꯀꯣꯛ ꯂꯩꯔꯛꯄ ꯂꯧꯕ ꯌꯥꯏꯗꯅ
ꯌꯥꯏ ꯌꯥꯏ ꯏꯇꯥꯎ ꯑꯗꯨꯅꯦ ꯑꯩꯁꯨ ꯄꯥꯝꯃꯃꯤꯅꯤꯅꯦ
ꯇꯥꯎꯒꯤ ꯋꯥꯛꯀꯤꯡ ꯆꯠꯀꯥꯟꯅ ꯁꯤꯖꯤꯟꯅꯕ ꯀꯨꯝꯕꯁꯨ ꯂꯩꯔ ꯑꯗꯨꯗꯒꯤ ꯑꯗꯨꯝ ꯀꯣꯏ ꯆꯠꯀꯥꯟꯅ ꯇꯣꯡꯅꯅꯕꯁꯨꯣ ꯀꯃꯨ ꯍꯥꯏꯇꯥꯔꯦ ꯃꯃꯜꯁꯨ ꯑꯩꯁꯦ ꯇꯥꯡꯃꯛ ꯑꯣꯏꯗꯦꯕ ꯑꯗꯨꯝ ꯇꯋꯥ ꯑꯗꯨ ꯂꯩꯔꯀꯦ ꯑꯗꯨꯒ ꯍ
ꯀꯌꯥ ꯌꯥꯏ ꯑꯗꯨꯅ ꯏꯇꯥꯎ ꯑꯗꯨꯗꯤ ꯏꯇꯥꯎꯅ ꯍꯌꯦꯡ ꯊꯣꯛꯑꯝꯗꯥꯏꯗꯣ ꯆꯤꯡꯕꯤꯔꯛꯑꯣ ꯑꯗꯨꯒ ꯑꯩ ꯑꯩꯅ ꯑꯄꯥꯝꯕꯗꯨꯣ ꯈꯟꯖꯒꯦ ꯈꯔ ꯑꯃꯅꯤ
ꯎꯝ ꯈꯜꯂꯨ ꯈꯜꯂꯨ ꯇꯥꯣ ꯑꯗꯒꯤ ꯐꯤꯔꯣꯜꯁꯨ ꯑꯗꯨꯝ ꯁꯤꯗꯩ ꯈꯔ ꯆꯠꯂꯒ ꯑꯗꯨꯝ ꯐꯖ ꯐꯖꯕ ꯌꯥꯝ ꯂꯩꯗ ꯌꯥꯝ ꯇꯥꯡꯗꯕ ꯍꯥꯏꯇꯥꯔꯦ ꯑꯩꯈꯣꯏꯗꯨꯗꯅꯦ ꯌꯥꯝ ꯇꯥꯡꯕ ꯃꯣꯏꯁꯤꯗꯅ ꯈꯤꯇꯪ ꯍꯥꯏꯇꯥꯔꯦ ꯇꯥꯕ ꯍꯥꯏꯇꯥꯔꯦ ꯃꯃꯜꯁꯦ
ꯑ
ꯂꯩꯦ
ꯍꯣꯏꯅꯤ ꯇ ꯃꯣꯏꯁꯤꯅ ꯈꯔ ꯈꯨꯃꯥꯡ ꯀꯛꯁꯤꯟꯕ ꯆꯥꯎꯈꯠꯄ ꯍꯦꯟꯉꯤꯕꯩꯅꯤꯅꯤ
ꯑ ꯑꯗꯨ ꯎꯝ ꯌꯦꯔꯨꯝꯁꯤ ꯇꯧ ꯍꯧꯁꯤꯛ ꯑꯩꯈꯣꯏ ꯔꯣꯝꯗ ꯑꯁ ꯀꯩꯅꯣ ꯇꯧꯏꯦ ꯍꯥꯏꯇꯥꯔꯅꯦ ꯌꯥꯝ ꯇꯥꯡꯉꯦ ꯍꯥꯏ ꯇꯥꯏꯗ ꯄꯥꯎꯁꯦ
ꯇꯥꯏꯇ
ꯃꯣꯏꯁꯤꯗꯅ ꯑꯃꯨꯛ ꯈꯤꯇꯪ ꯐꯦ ꯑꯩꯈꯣꯏ ꯈꯤꯇꯪ ꯇꯥꯏ ꯍꯥꯏꯇꯥꯔꯦ ꯄ꯭ꯂꯦꯠ ꯑꯩꯈꯣꯏꯒꯤ ꯂꯨꯄꯥ ꯆꯅꯤ ꯆꯅꯤ ꯆꯥꯡ ꯍꯥꯏꯇꯥꯔꯦ ꯑꯩꯈꯣꯏꯗꯗꯤ ꯂꯨꯄꯥ ꯆꯅꯤꯒ ꯅꯤꯐꯨꯅ ꯀꯩꯅꯝꯃꯥꯏꯅ ꯂꯩꯕꯅꯦꯕ
ꯑꯣ
ꯈꯤꯇꯪ ꯇꯥ ꯍꯥꯏ ꯇꯔꯦ
ꯌꯥꯝ ꯈꯦꯠꯅꯩ ꯄꯨꯣꯠꯅꯤꯡꯗꯜ
ꯎ ꯃꯥꯅꯦ
ꯅꯨꯄꯥ ꯎ
ꯏꯇꯥꯥꯡ ꯑꯗꯣ ꯍꯌꯦꯡ ꯋꯥꯔꯤꯁꯨ ꯅꯨꯡꯉꯥꯏ ꯑꯩꯗ ꯊꯕꯛ ꯑꯃ ꯆꯠꯊꯣꯛꯏꯒ ꯍꯌꯦꯡ ꯀꯩꯅꯣ ꯇꯧꯔꯒ ꯐꯖꯅ ꯄꯨꯜꯂꯁꯦ ꯎꯝ ꯇꯃꯦ ꯇꯃꯦ